ꯑꯩꯁꯦ ꯀꯩꯅꯣꯝꯇ ꯍꯪꯉꯦꯅ ꯇꯧꯕꯅꯤꯅꯦ
ꯌꯥꯏꯌꯦ ꯌꯥꯏꯌꯦ ꯍꯪꯉꯑꯣ
ꯑꯩꯈꯣꯏꯒꯤ ꯂꯩꯔꯤꯕ ꯀꯩꯅꯣꯁꯦ ꯆꯠꯅꯕꯤꯁꯦ
ꯍꯜꯂꯣ ꯍꯜꯂꯣ ꯇꯥꯕ꯭ꯔꯣ
ꯇꯥꯏꯌꯦ ꯇꯥꯏꯌꯦ
ꯑꯣ ꯀꯩꯅꯣ ꯍꯪꯉꯛꯑꯣ
ꯑꯩꯈꯣꯏꯒꯤ ꯂꯩꯔꯤꯕ ꯆꯠꯅꯕꯤꯁꯦ
ꯑꯥ
ꯆꯠꯅ ꯀꯥꯡꯂꯣꯟꯁꯦ ꯈꯤꯇꯪ ꯍꯪꯒꯦ ꯇꯧꯕꯅꯤꯗ ꯍꯥꯏꯗꯤ ꯑꯩꯈꯣꯏꯒꯤ ꯂꯩꯔꯤꯕ ꯑꯩꯅ ꯑꯩꯗꯣ ꯁꯨꯝ ꯑꯥꯗ ꯄꯤ ꯀꯥꯗꯩ ꯂꯩꯔꯛꯈ꯭ꯔꯃꯤꯅ ꯁꯨꯝ ꯀꯥꯎꯔꯦꯕ ꯀꯥꯎꯔꯤ ꯁꯤꯗ ꯀꯩ ꯀꯧꯒꯅꯤ ꯁꯤꯗ ꯀꯩ ꯀꯧꯒꯅꯤꯗꯣ
ꯆꯠꯅꯕꯤ ꯍꯥꯏꯁꯦ ꯑꯩꯁꯨ ꯄꯥꯔꯇꯤ ꯑꯩ ꯈꯪꯗꯦꯅꯦ ꯑꯗꯣ ꯍꯥꯏꯔꯛꯑꯣ ꯍꯌꯦꯡꯒꯦ ꯈꯪꯕ꯭ꯔꯥꯅ
ꯎꯝ ꯑꯩꯈꯣꯏ ꯃꯥꯒꯤ ꯃꯌꯥꯝꯕꯁꯦ
ꯑꯥ
ꯑ ꯁꯤꯗ ꯑꯩꯅ ꯀꯔꯤ ꯀꯧꯗꯣꯏꯅꯣ
ꯃꯥ ꯑꯃ ꯀꯧꯗꯣꯏꯕ ꯑꯗꯨꯗꯗꯤ
ꯑꯣ ꯑꯣ ꯑꯗꯨ ꯃꯥ ꯑꯃ ꯀꯧꯅꯦꯕ
ꯑꯥ
ꯎꯝ ꯑꯗꯨꯒ ꯑꯩꯈꯣꯏ ꯃꯥꯒꯤ ꯃꯅꯥꯎꯄꯥꯗꯨꯁꯨ ꯀꯩ ꯀꯧꯗꯣꯏꯔꯤꯅꯣ
ꯑꯗꯨꯁꯨ ꯑꯗꯨꯝ ꯃꯥ ꯑꯃ ꯀꯧꯗꯣꯏꯅꯤ
ꯑꯣ ꯆꯃꯥꯟꯅꯩꯕꯅꯤꯆꯦ
ꯑꯥ
ꯏꯁꯁ ꯎꯝ ꯑꯩꯈꫭꯏ ꯃꯥꯒꯤ ꯃꯆꯦꯗꯅ ꯀꯔꯤ ꯀꯧꯗꯣꯏꯕ
ꯑꯗꯨꯗꯅ ꯀꯩꯅꯣ ꯊꯣꯡꯒꯅꯤ ꯀꯔꯤ ꯀꯔꯤ ꯀꯔꯤ ꯀꯔꯤ ꯎꯝ ꯑ ꯀꯔꯤ ꯀꯔꯤ ꯑ ꯀꯔꯤ ꯀꯧꯕꯅꯣꯅꯦ ꯑꯩꯕꯣ ꯑꯗꯨꯗꯤꯁꯨ ꯈꯪꯗ꯭ꯔꯦꯅꯦ ꯍꯥꯏꯗꯤ ꯑꯩꯈꯣꯏꯁꯨ ꯑꯩꯈꯣꯏ ꯃꯥ ꯃꯊꯟꯗ ꯑꯣꯏꯕꯅꯤꯅꯀꯣ ꯑꯩꯁꯨ ꯀꯧꯗꯦꯕ ꯑꯗꯨꯒ ꯑꯩꯈꯣꯏ ꯕꯕꯥꯒꯤꯒꯨꯝꯕ ꯑꯣꯏꯇꯥꯔꯒꯗꯤ ꯑꯗꯨꯗꯗꯤ ꯅꯦꯅꯦ ꯀꯧꯕꯧꯒꯅꯦꯕꯀꯣ ꯃꯅꯥꯎ ꯑꯗꯨ ꯑꯣꯏꯔꯁꯨ ꯅꯤꯅꯦ ꯀꯧꯕꯧꯅꯦꯕ
ꯑꯣ ꯑꯕꯗꯨꯜ ꯅꯤꯅꯤ ꯍꯣꯏ ꯁꯨꯃꯥꯏꯅ ꯇꯧꯕ ꯍꯥꯏꯇꯥꯔꯦ ꯑꯩꯈꯣꯏꯒꯤ ꯍꯧꯖꯤꯛ ꯍꯧꯖꯤꯛ ꯀꯩꯅꯣ ꯇꯧꯕꯁꯦ ꯎ ꯑꯩꯈꯣꯏꯒꯤ ꯃꯩꯇꯩꯒꯤ ꯅꯤꯡꯅꯤꯉꯣꯜ ꯆꯥꯛꯀꯧꯕꯅ ꯆꯠꯅꯔꯤꯁꯦ
ꯑꯥ
ꯁꯤꯒꯤ ꯅꯤꯉꯣꯜ ꯆꯥꯛꯀꯧꯕꯁꯤ ꯆꯍꯤ ꯑꯃꯗ ꯀꯌꯥꯔꯛꯀ ꯄꯥꯡꯊꯣꯛꯅꯒꯁꯤꯕꯣ
ꯆꯍꯤ ꯑꯃꯗ ꯑꯃꯨꯛꯇꯪ ꯄꯥꯡꯊꯣꯛꯑꯦ ꯑꯗꯨ ꯁꯤꯖꯦ ꯅꯤꯡꯅꯤꯉꯣꯜꯁꯤꯡꯒꯤ ꯈ꯭ꯋꯥꯏꯗꯒꯤ ꯍꯥꯏꯗꯤ ꯅꯨꯡꯉꯥꯏꯕ ꯅꯨꯃꯤꯠ ꯍꯥꯏꯇꯥꯔꯦꯅꯦ ꯑꯁꯦꯡꯕꯒꯤꯗꯤꯀꯣ ꯑꯗꯨꯕꯨ ꯇꯁꯦꯡ ꯇꯁꯦꯡꯅ ꯅꯨꯡꯉꯥꯏꯇꯕ ꯉꯥꯥꯏꯇꯕ ꯃꯤꯁꯨ ꯑꯗꯨꯝ ꯌꯥꯎꯋꯦ ꯍꯥꯏ ꯍꯥꯏ ꯇꯥꯔꯦꯅꯦ ꯃꯕꯨꯛꯅꯤꯡ ꯍꯥꯏꯗꯤ ꯅꯨꯡꯁꯤꯖꯕ ꯆꯥꯛꯀꯧꯕ ꯆꯠꯄ ꯐꯪꯖꯗ ꯗꯕ ꯃꯌꯥꯝ ꯂꯩꯕ ꯑꯗꯨꯗꯨꯅ ꯃꯣꯏꯒꯤ ꯈꯜꯂꯒꯗꯤ ꯑꯃꯨꯛ ꯅꯨꯡꯉꯥꯏꯇꯕ ꯍꯥꯏꯇꯥꯔꯦꯅꯦ ꯑꯗꯨꯗꯨꯒ ꯑꯁꯦꯡꯕꯒꯤꯗꯤ ꯅꯤꯡꯉꯣꯜ ꯑꯣꯏꯕꯤ ꯖꯤꯡꯒꯤ ꯑꯗꯤ ꯅꯤꯡꯅꯤꯉꯣꯜ ꯆꯥꯛꯀꯧꯕ ꯍꯥꯏꯁꯦ ꯃꯈꯣꯏꯒꯤꯗꯤ ꯈ꯭ꯋꯥꯏꯗꯒꯤ ꯅꯨꯡꯉꯥꯏꯕ ꯀꯨꯝꯍꯩꯅꯦꯕ ꯍꯔꯥꯎꯖꯕ ꯍꯥꯏꯇꯥꯔꯦꯅꯦꯀꯣ ꯃꯄꯥꯝꯗ ꯂꯥꯛꯑꯒ ꯃꯕꯨꯡ ꯃꯧꯄ꯭ꯋꯥ ꯃꯌꯥꯝꯗꯨꯒ ꯆꯥꯛ ꯆꯥꯃꯤꯟꯅꯗꯅ ꯑꯗꯒꯤ ꯃꯕꯨꯡ ꯃꯧꯄ꯭ꯋꯥ ꯃꯌꯥꯝꯗꯨꯅ ꯉꯝꯖꯕ ꯈꯨꯗꯣꯜ ꯄꯤꯗꯅ ꯑꯗꯨꯃꯥꯏꯅ ꯇꯧꯋꯦ ꯑꯗꯣ ꯍꯧꯖꯤꯛꯀꯥꯟꯗꯤ ꯃꯔꯛ ꯑꯃꯗꯤꯀꯣ ꯑꯩꯈꯣꯏꯒꯤ ꯅꯤꯉꯣꯜ ꯆꯥꯛꯀꯧꯕꯁꯦ ꯀꯔꯤ ꯍꯥꯏꯅꯤ ꯋꯥꯈꯜ ꯊꯦꯟꯕ ꯍꯥꯏꯒꯗ꯭ꯔꯥ ꯑꯩꯈꯣꯏꯒꯤ ꯀꯂꯛ ꯌꯦꯡꯊꯤꯅꯕ ꯍꯥꯏꯒꯗ꯭ꯔꯥꯀꯣ ꯀꯩꯅꯣꯒꯤ ꯈꯨꯗꯣꯜꯄꯣꯠ ꯄꯤꯕꯒꯤ ꯆꯠꯅꯕꯤꯁꯦ ꯁꯤꯁꯦ ꯗꯈꯤꯅꯥꯁꯦ ꯁꯤꯗ ꯈꯤꯅꯥ ꯄꯤꯕꯁꯤꯗ ꯑꯩꯈꯣꯏꯒꯤ ꯃꯥꯡꯒꯤꯅ ꯑꯗꯨ ꯄꯤꯔꯦ ꯃꯥꯒꯤꯅꯦ ꯍꯦꯜꯂꯤ ꯑꯩꯅ ꯍꯦꯟꯗꯤ ꯌꯥꯔꯣꯏ ꯀꯥꯏꯅ ꯇꯧꯅꯔꯝꯕꯒꯤ ꯇꯥꯏꯕ ꯑꯃ ꯇꯧꯅꯤ ꯇꯧꯅꯔꯝꯃꯦ ꯃꯔꯛ ꯑꯃ ꯍꯥꯏꯇꯥꯔꯦꯅꯦ ꯑꯗꯣ ꯍꯧꯖꯤꯛ ꯍꯧꯖꯤꯛꯀꯥꯟꯗꯤ ꯍꯧꯖꯤꯛꯀꯥꯟꯗꯤ ꯃꯈꯜꯁꯦ ꯈꯔꯒ ꯂꯣꯏ ꯇꯥꯟꯅꯔꯑꯕ ꯃꯤꯅꯥ ꯃꯕꯨꯨꯡ ꯃꯕꯨꯨꯡ ꯃ ꯋꯥ ꯃꯌꯥꯝꯅ ꯏꯔꯛꯄ ꯈꯨꯣꯏꯗꯣꯄꯣꯠꯇꯣ ꯑꯗꯨꯝ ꯎꯝ ꯍꯔꯥꯎ ꯍꯔꯥꯎꯅ ꯂꯧꯔꯒ ꯂꯥꯛꯄꯁꯨ ꯑꯗꯨꯝ ꯌꯥꯎꯔꯦ ꯍꯧꯖꯤꯛꯇꯤꯀꯣ ꯑꯗꯨ ꯊꯥꯏꯅ ꯃꯔꯛ ꯑꯃꯗꯤ ꯑꯗꯨꯃꯥꯏꯅ ꯑꯩꯅ ꯍꯧꯖꯤꯛ ꯍꯥꯏꯈꯤꯕꯗꯣ ꯑꯗꯨꯃꯥꯏꯅ ꯎꯔꯝꯃꯦ ꯍꯥꯏꯇꯥꯔꯦꯅꯦ ꯑꯗꯩ ꯁꯤꯃꯥ ꯁꯤꯃꯥꯟꯗꯒ ꯌꯥꯝ ꯊꯣꯛꯄꯅꯦ ꯑꯩꯁꯨ ꯑꯩꯁꯨ ꯑꯗꯨꯃꯥꯏꯅ ꯃꯣꯏꯅ ꯀꯩꯅꯣ ꯇꯧꯕꯗꯨꯗꯤ ꯇꯁꯦꯡꯅ ꯄꯥꯝꯗꯦ
ꯀꯩꯅꯣ ꯇꯧꯕ ꯍꯥꯏꯇꯥꯔꯦ ꯁꯤꯁꯦ ꯎꯝ ꯁꯤꯒꯤ ꯑꯩꯈꯣꯏꯒꯤ ꯅꯤꯡꯅꯤꯉꯣꯜ ꯆꯥꯛꯀꯧꯕꯒ ꯍꯥꯏꯁꯦ ꯍꯥꯏꯗꯤ ꯌꯥꯝꯅ ꯆꯍꯤ ꯑꯃꯗ ꯌꯥꯝꯅ ꯇꯥꯡꯅ ꯊꯣꯛꯄ ꯊꯧꯗꯣꯛꯅꯤ ꯀꯥꯏꯅ ꯍꯥꯏꯕ ꯍꯥꯏꯇꯥꯥꯔꯦ ꯑꯩꯈꯣꯏꯕꯨ ꯑꯣꯏꯅ ꯃꯁꯤꯗꯤ ꯍꯥꯏꯗꯤ ꯑꯔꯩꯕ ꯑꯔꯩ ꯂꯩ ꯇ ꯇꯧꯔꯁꯨ ꯁꯤꯗꯤ ꯅꯤꯉꯣꯜꯁꯤꯡꯒꯤ ꯍꯥꯏꯗꯤ ꯃꯕꯨꯡ ꯃꯧꯄ꯭ꯋꯥꯁꯤꯡꯅ ꯅꯤꯡꯉꯣꯜꯁꯤꯡꯅ ꯃꯌꯨꯝꯗꯒꯤ ꯍꯧꯕ ꯃꯅꯥ ꯃꯁꯤꯡ ꯑꯊꯦꯟ ꯄꯣꯠꯀꯦ ꯂꯩꯔꯒ ꯄꯣꯔꯛꯑꯒ ꯍꯥꯏꯗꯤ ꯃꯥꯒꯤ ꯁꯥꯒꯩ ꯅꯥꯇꯩꯗꯒ ꯌꯦꯟꯊꯣꯛꯏ ꯍꯥꯏꯁꯤ
ꯑꯥ ꯑꯥ ꯆꯨꯝꯃꯦ ꯆꯨꯝꯃꯦ ꯑꯗꯨꯃꯥꯏꯅ ꯇꯧꯅꯩꯌꯦ ꯍꯥꯏꯗꯤ ꯀꯩꯅꯣ ꯅꯤꯡꯉꯣꯜ ꯑꯣꯏꯕꯤꯁꯤꯡꯁꯤꯅ ꯃꯥꯅ ꯉꯝꯖꯕ ꯄꯣꯠ ꯄꯨꯔꯛꯇꯣꯏꯅꯦꯕ ꯆꯥꯅ ꯊꯛꯅꯕꯁꯤꯡꯁꯦ ꯑꯗꯨ ꯑꯗꯨꯗꯨꯒ ꯁꯥꯒꯩ ꯁꯥꯒꯩ ꯅꯥꯇꯩ ꯂꯩꯔꯤꯕ ꯏꯕꯨꯡ ꯏꯄꯥꯖꯁꯤꯡ ꯑꯗꯒꯤ ꯂꯩꯀꯥꯏꯒꯤ ꯍꯥꯏꯇꯥꯔꯦꯅꯦꯀꯣ ꯑꯗꯨꯗꯤ ꯌꯨꯝ ꯌꯨꯝ ꯊꯪꯅꯕ ꯑꯗꯨꯃꯥꯏꯅ ꯑꯗꯨꯗ ꯑꯩꯈꯣꯏꯅ ꯄꯣꯠ ꯆꯩꯁꯦ ꯀꯩꯅꯣ ꯇꯧꯗꯣꯏꯅꯦꯕ ꯌꯦꯟꯗꯣꯏꯅꯦꯕ ꯅꯤꯡꯅꯤꯉꯣꯜ ꯑꯣꯏꯕꯁꯤꯡꯅ ꯄꯨꯔꯛꯄꯁꯦ ꯃꯥꯏ ꯉꯝꯖꯕꯤ ꯈꯔ ꯎꯝ ꯑꯗꯨꯒꯤ ꯑꯗꯨ ꯄꯤꯔꯨꯔꯅꯤ ꯑꯗꯨꯒ ꯃꯥꯒꯤ ꯃꯕꯨꯡ ꯃꯧꯄ꯭ꯋꯥ ꯍꯥꯏꯗꯤ ꯂꯩꯀꯥꯏꯒꯤ ꯂꯩꯔꯤꯕ ꯃꯕꯨꯡ ꯃꯧꯄ꯭ꯋꯥꯁꯤꯡꯁꯤꯅ ꯑꯃꯨꯛ ꯃꯆꯜꯒꯤꯗꯃꯛꯇ ꯎ ꯃꯥꯅ ꯉꯝꯖꯕ ꯈꯔ ꯑꯃꯨꯛ ꯈꯨꯗꯣꯜ ꯄꯤꯔꯛꯇꯣꯏꯅꯦꯕ
ꯑꯣ
ꯑꯗꯨꯃꯥꯏꯅ ꯇꯧꯋꯦ ꯌꯥꯝꯅ ꯌꯥꯝ ꯅꯨꯡꯁꯤꯕ ꯀꯨꯝꯍꯩꯅꯤꯗ
ꯎꯝ ꯁꯤꯁꯦ ꯑꯁ꯭ꯍ ꯃꯥꯁꯤꯁꯦ꯫ ꯑꯗꯨꯝ ꯍꯌꯦꯡꯋꯥꯏ ꯑꯩꯈꯣꯏꯅ ꯑꯩꯈꯣꯏꯒꯤ ꯆꯨꯔꯣꯟ ꯁꯥꯔꯣꯟꯁꯤꯡꯕꯨ ꯑꯗꯨꯝ ꯆꯠꯅꯔꯒ ꯂꯩꯍꯧꯒꯗꯕ ꯆꯠꯅꯕꯤ ꯑꯃꯅꯤꯅꯦꯀꯣ ꯁꯤꯁꯦ
ꯃꯥꯅꯦ ꯃꯥꯅꯦ ꯃꯨꯠ ꯄꯂ ꯍꯥꯏꯔꯣ ꯌꯥꯏ ꯇꯔ
ꯎꯝ ꯃꯁꯤꯗ ꯀꯩꯅꯣ ꯇꯧꯋꯦ ꯍꯥꯏꯔꯤꯌꯦ ꯃꯁꯤꯗꯒ ꯑꯩꯈꯣꯏꯒꯤ ꯀꯩꯅꯣ ꯇꯧꯕꯁꯦ ꯍꯥꯏꯗꯤ ꯃꯥꯒꯤ ꯃꯥꯒꯤ ꯃꯆꯟꯅꯨꯄꯤ ꯑꯣꯏꯒꯦꯔꯥ ꯑꯩꯈꯣꯏꯅ ꯅꯤꯡꯅꯤꯉꯣꯜ ꯍꯥꯏꯔꯦꯗꯅꯀꯣ ꯑꯦꯁ ꯑꯁꯦ꯫ ꯑꯗꯨꯗꯨꯒ ꯃꯥꯒꯤ ꯃꯆꯟꯅꯨꯄꯤꯒꯤ ꯃꯆꯥꯁꯤꯡꯒ ꯂꯥꯛꯑꯒ ꯁꯥꯟꯅꯃꯤꯟꯅꯕꯗ ꯍꯥꯏꯗꯤ ꯌꯥꯝ ꯅꯨꯡꯉꯥꯏ ꯍꯥꯏ ꯀꯣ ꯑꯩꯁꯨ ꯑꯉꯥꯡ ꯀꯥꯟꯗꯕꯨꯗꯤ ꯆꯠꯂꯝꯃꯤ ꯑꯗꯨꯃꯥꯏꯅꯒ ꯇꯧꯔꯝꯃꯤ ꯍꯥꯏ ꯑꯣ ꯀꯥꯎꯈ꯭ꯔꯦꯕ ꯑꯉꯥꯎꯀꯥꯟꯅ ꯇꯧꯔꯝꯕꯗꯣ
ꯎꯝ
ꯀꯣ ꯑꯗꯨ ꯀꯩꯅꯣꯝ ꯍꯪꯒꯦꯅꯦ ꯑꯗꯨꯒ ꯅꯤꯡꯉꯣꯜ ꯆꯥꯛꯀꯧꯕꯒꯤ ꯍꯦꯛ ꯃꯃꯥꯡꯗ ꯂꯩꯕ ꯐꯦꯁꯇꯤꯕ ꯍꯥꯏꯗꯤ ꯍꯔꯥꯎ ꯀꯨꯝꯍꯩ ꯑꯃ ꯂꯩ ꯍꯥꯏꯌꯦꯕꯀꯣ
ꯃꯤꯉ ꯆꯥꯀꯥ ꯒꯗꯦ
ꯎꯝ ꯑꯗꯨꯗ ꯗꯤꯋꯥꯂꯤ ꯍꯥꯏꯕ꯭ꯔꯥ ꯑꯗꯨ ꯀꯔꯤꯌꯦ ꯃꯩ ꯊ ꯑꯣ ꯃꯁꯤ ꯑꯅꯤꯁꯦ ꯑꯗꯨꯝ ꯍꯥꯏꯗꯤ ꯃꯣꯏꯕꯥꯥꯏꯁꯦ ꯌꯥꯝ ꯅꯛꯅꯅ ꯇꯥꯕ꯭ꯔꯥ ꯅꯠꯇ꯭ꯔꯒ ꯌꯥꯝ ꯂꯥꯞꯅꯅ ꯇꯥꯕ꯭ꯔꯥ
ꯑꯪ ꯊꯛꯅꯔꯒ ꯂꯩꯔꯦ ꯍꯥꯏꯗꯤ ꯊꯪꯅꯔꯒ ꯂꯩꯔꯦ ꯍꯥꯏꯇꯥꯔꯦꯅꯦ eikhoi gi ꯗꯦꯋꯥꯂꯤꯁꯤꯅꯅꯦ ꯀꯨꯝꯍꯩꯁꯦ ꯀꯨꯝꯍꯩꯁꯦ ꯄꯨꯟꯅ ꯍꯥꯏꯔꯕꯗ ꯀꯨꯝꯍꯩꯁꯦ ꯑꯍꯨꯝꯅꯦꯕꯀꯣ ꯑꯍꯨꯝꯅꯦꯕ ꯁꯤꯒꯤ ꯀꯨꯝꯍꯩꯁꯦ ꯑꯩꯈꯣꯏꯅ ꯗꯦꯋꯥꯂꯤꯍꯥꯟ ꯇꯧꯔꯅꯤꯗꯅ ꯄꯥꯂꯤ ꯅꯣꯡꯉꯥꯟꯕ ꯂꯥꯏꯒꯤ ꯄꯨꯖꯥ ꯑꯃꯨ ꯇꯧꯕꯅꯦꯕ ꯑꯗꯨꯗꯨꯒ ꯑꯗꯨꯒꯤ ꯍꯦꯛ ꯅꯣꯉꯥꯟꯕꯗꯅꯦꯕ ꯆꯥꯛꯀꯧꯕ ꯇꯧꯅꯔꯤꯁꯦ
ꯒꯧꯄꯥꯗꯣꯗ ꯄꯨꯖꯥꯒ ꯒꯥꯏ ꯑꯣꯏꯗꯣꯏ ꯖꯂ
ꯑꯥ ꯍꯣ ꯍꯣ ꯍꯣꯏ
ꯎꯝ ꯑꯩꯈꯣꯏꯅꯒ ꯑꯩꯈꯣꯏꯒꯤ ꯌꯨꯝꯒꯤ ꯂꯩꯕ ꯁꯥ ꯁꯟꯗꯒ ꯑꯩꯈꯣꯏꯅꯒ ꯀꯩꯅꯣ ꯇꯧꯕꯤꯕꯗꯣ ꯁꯅꯥꯔꯩꯒ ꯂꯦꯡꯉꯒ ꯁꯥ ꯁꯟꯗꯒꯤ ꯃꯕꯨꯛꯀ ꯄꯦꯟꯅ ꯄꯤꯖꯔꯒ ꯑꯗꯨꯃꯥꯏꯅ ꯇꯧꯕꯗꯣ
ꯑꯗꯥꯒꯤ ꯑꯩꯈꯣꯏꯅ ꯗꯤꯋꯥꯂꯤ ꯑꯂꯤꯁꯦ ꯀꯩꯅꯣ ꯇꯧꯗꯣꯏꯅꯦꯕ ꯑ ꯌꯨꯝꯒꯤ ꯑꯩꯈꯣꯏꯅ ꯅꯨꯡꯗꯥꯡ ꯋꯥꯏꯔꯝ ꯌꯧꯔꯛꯄꯁꯦ ꯑꯩꯈꯣꯏꯅ ꯑꯉꯥꯡ ꯑꯣꯏꯔꯤꯀꯥꯟꯗ ꯊꯥꯏꯅ ꯇꯔꯛꯄ ꯍꯧꯖꯦ ꯌꯨꯝꯒꯤ ꯅꯨꯡꯗꯥꯡ ꯋꯥꯏꯔꯝ ꯑꯣꯏꯔꯛꯀꯥꯟꯁꯤꯗ ꯑꯩꯈꯣꯏꯒꯤ ꯀꯩꯅꯣ ꯇꯧꯋꯦꯕ ꯀꯔꯤ ꯌꯨꯝꯒꯤ ꯊꯣꯡꯒꯥꯡ ꯀꯩꯀꯥꯟꯁꯦ ꯑꯩꯈꯣꯏꯅ ꯐꯖꯅ ꯁꯦꯡꯉꯨꯔꯅꯤꯗꯅ ꯑꯗꯒꯤ ꯑꯗꯨꯒ ꯂꯦꯡꯗꯧꯕ ꯌꯥꯜꯂꯨꯔꯅꯦꯕꯀꯣ ꯑꯗꯩ ꯗꯦꯀꯣꯔꯦꯁꯟ ꯇꯧꯗꯣꯏꯅꯦꯕ ꯑꯩꯈꯣꯏ ꯊꯣꯡꯒꯥꯟ ꯀꯩꯀꯥꯁꯦꯕ ꯑꯩꯈꯣꯏꯅ ꯌꯦꯡꯗꯧ ꯌꯨꯡꯉꯅꯤ ꯍꯥꯏꯗꯤ ꯍꯣꯔꯦꯟ ꯅꯨꯡꯗꯥꯡ ꯀꯦꯟꯗꯟ ꯊꯥꯜꯂꯝꯅꯕ ꯍꯥꯏꯇꯥꯔꯦ ꯔꯦꯅꯦꯀꯣ ꯑꯗꯒꯤ ꯑ ꯀꯩꯅꯣ ꯑꯗꯨ ꯌꯨꯡꯉꯝꯃꯅꯤ ꯑꯗꯨꯗꯨꯒ ꯀꯩꯅꯣ ꯇꯧꯗꯣꯏꯅꯦꯕ ꯁꯨꯃꯥꯡ ꯇꯤꯂꯣꯡꯒꯥꯁꯦ ꯑꯩꯈꯣꯏꯅ ꯐꯖꯅ ꯁꯦꯡꯇꯣꯛꯑꯅꯤꯗꯅꯀꯣ ꯑꯗꯨꯗꯨꯒ ꯅꯨꯡꯗꯥꯡꯗ ꯀꯦꯟꯗꯜ ꯊꯥꯟꯗꯣꯏꯅꯦꯕ ꯑꯗ ꯀꯦꯟꯗꯟ ꯊꯥꯟꯕꯁꯦ ꯄꯔꯦꯡ ꯁꯥꯅ ꯊꯥꯜꯂꯒ ꯊꯥꯟꯗꯣꯏꯅꯦ ꯑꯗꯣ ꯌꯥꯝ ꯐꯖꯩꯌꯦ ꯀꯦꯟꯗꯜ ꯊꯥꯥꯟꯕꯁꯤꯁꯨꯀꯣ ꯑꯗꯨꯒ ꯑꯩꯈꯣꯏꯅ ꯕꯣꯝꯂꯥ ꯀꯩꯀꯥ ꯂꯩꯔꯨꯔꯅꯤꯗꯅ ꯅꯨꯡꯗꯥꯡꯁꯤꯗ ꯕꯕꯨꯨꯂꯥ ꯑꯗꯨꯗꯨꯒ ꯊꯥꯔꯒ ꯑꯉꯥꯡ ꯃꯌꯥꯝꯁꯦ ꯀꯧꯁꯜꯂꯒ ꯂꯥꯡꯗꯣꯏꯅꯦꯕ ꯅꯨꯡꯉꯥꯏꯌꯦ ꯑꯗꯨꯒ ꯑꯗꯨꯒ ꯑꯃ ꯑꯃꯁꯨꯃꯨꯛ ꯂꯩꯌꯦ ꯑꯗꯨꯒ ꯑ ꯗꯦꯋꯥꯂꯤꯁꯦ ꯗꯤꯋꯥꯂꯤ ꯈꯥꯎꯕꯅꯀꯣ ꯑꯩꯈꯣꯏꯅ ꯂꯥꯛ ꯌꯦꯡꯗꯣꯏꯅꯦꯕ ꯑꯗꯨꯗꯤ ꯀꯣ ꯑꯗꯨ ꯑꯗꯨꯒꯤ ꯑ ꯗꯥꯎ ꯌꯦꯡꯕ ꯍꯥꯏꯇꯥꯔꯦ ꯑꯗꯨ ꯗꯤꯋꯥꯂꯤ ꯅꯨꯃꯤꯠꯀꯤ
ꯑꯣ
ꯑꯗꯨ ꯑꯗꯨꯗꯨꯁꯨ ꯌꯥꯝ ꯅꯨꯡꯉꯥꯏꯌꯦ ꯍꯥꯏꯗꯤ ꯅꯣꯡꯃ ꯆꯍꯤ ꯑꯃꯒꯤ ꯗꯥꯎ ꯌꯦꯡꯕꯅꯦꯕ ꯍꯣ ꯑꯗꯨꯅ ꯑꯩꯈꯣꯏ ꯄꯩꯁꯥ ꯌꯥꯝꯗꯕꯤꯗ ꯈꯔ ꯈꯔ ꯍꯥꯏ ꯇꯥꯔꯦꯅꯦ ꯑꯗ ꯑꯗꯨꯝꯕꯥ ꯌꯥꯝ ꯌꯥꯝ ꯅꯨꯡꯉꯥꯏꯌꯦ ꯗꯤꯋꯥꯂꯤꯁꯨ ꯗꯤꯋꯥꯂꯤ ꯂꯥꯛꯄꯁꯦ
ꯎꯝ ꯑꯁ ꯑꯗꯨꯒ ꯀꯩꯅꯣꯁꯦ ꯑꯩꯈꯣꯏꯒꯤ ꯆꯩꯔꯥꯎꯕꯅꯁꯨ ꯑꯃ ꯂꯩ ꯃꯥꯜꯂꯦꯅꯦ ꯀꯣ ꯃꯩꯇꯩꯒꯤ ꯆꯍꯤ ꯍꯧꯕꯒꯤ ꯆꯩꯔꯥꯎꯕꯗ ꯍꯥꯏꯗꯤ ꯆꯩꯔꯥꯎꯕꯁꯤ ꯁꯨꯃꯥꯏꯅ ꯇꯧꯋꯤ ꯍꯥꯏ ꯑꯦ ꯉꯥ ꯊꯣꯡꯕꯁꯤꯅ ꯉꯥ ꯊꯣꯡꯕꯁꯨ ꯌꯥꯎꯋꯦ ꯑꯗꯨꯒ ꯉꯥ ꯊꯣꯡꯕ ꯌꯥꯗꯕ ꯍꯥꯏꯗꯤ ꯑꯩꯈꯣꯏꯒꯤ ꯁꯥꯒꯩ ꯁꯥꯒꯩ ꯂꯩꯗꯅ
ꯑꯥ ꯑꯥ
ꯎꯝ ꯑꯩꯈꯣꯏ ꯁꯈꯩꯁꯤꯗꯤ ꯉꯥꯁꯦ ꯊꯣꯡꯉꯦ ꯅꯣꯏ ꯁꯈꯩꯁꯤꯗꯤ ꯉꯥ ꯊꯣꯡꯕ꯭ꯔꯥ ꯆꯩꯔꯥꯎꯕꯗ ꯊꯣꯡꯗꯕ꯭ꯔꯥ
ꯑꯩꯈꯣꯏꯒꯤꯁꯨ ꯉꯥ ꯊꯣꯡꯉꯦ ꯑꯗꯒꯤ ꯉꯥ ꯊꯣꯡꯗꯕ ꯃꯦꯔꯥꯃꯦꯁ ꯇꯧꯕ ꯀꯥꯡꯕꯨꯁꯨ ꯌꯥꯎꯋꯦ ꯑꯗꯣ ꯃꯣꯏꯒꯤ ꯍꯥꯏꯗꯤ ꯂꯝ ꯂꯝꯗꯨꯒꯤ ꯍꯥꯏꯇꯥꯔꯦꯅꯦꯀꯣ ꯂꯝ ꯂꯝꯗꯨꯒꯤ ꯆꯠꯅꯕꯤ ꯑꯣꯏꯅ ꯇꯧꯋꯦ ꯑꯗꯨꯒ ꯆꯩꯔꯥꯎꯕꯁꯤꯗꯁꯨ ꯀꯩꯅꯣ ꯇꯧꯗꯣꯏꯅꯦꯕ ꯑꯩꯈꯣꯏꯒꯤ ꯅꯤꯡꯉꯣꯜ ꯃꯌꯥꯝ ꯖꯦ ꯅꯤꯉꯣꯜ ꯃꯌꯥꯝꯁꯤꯅ ꯑꯩꯈꯣꯏꯒꯤ ꯆꯩꯔꯥꯎꯕ ꯑꯩ ꯌꯧꯗ꯭ꯔꯦ ꯀꯥꯟꯁꯦ ꯆꯩꯔꯥꯎꯕ ꯅꯨꯃꯤꯠꯇꯗꯤ ꯂꯥꯛꯅꯗꯦ ꯑꯩꯈꯣꯏꯒꯤ ꯆꯠꯅꯕꯤ ꯑꯣꯏꯅꯀꯣ ꯅꯤꯡꯉꯣꯜ ꯃꯌꯥꯝꯁꯦ ꯑꯗꯨ ꯆꯩꯔꯥꯎꯕ ꯌꯧꯗ꯭ꯔꯤ ꯀꯥꯟꯗ ꯅꯤꯡꯉꯣꯜ ꯃꯌꯥꯝ ꯅ ꯑꯩꯈꯣꯏꯒꯤ ꯌꯨꯝꯁꯤꯗ ꯄꯣꯠ ꯊꯤꯟꯕꯅ ꯆꯠꯅꯩꯌꯦ ꯑꯗꯣ ꯃꯣꯏꯅ ꯑꯃꯨꯛ
ꯃꯨꯡ ꯅꯪꯒꯤ ꯑꯣꯏꯕ ꯍꯥꯏꯗꯤ ꯑꯁ ꯑꯗꯨꯗꯤ ꯑꯩꯈꯣꯏ ꯃꯥꯒꯤ ꯀ ꯑꯩꯈꯣꯏ ꯃꯥꯅꯒꯁꯨ ꯃꯥꯒꯤ ꯃꯌꯥꯝꯕ ꯃꯅꯥꯎꯄꯥ ꯍꯣꯏ ꯃꯥꯒꯤꯗꯤ ꯃꯌꯥꯝ ꯑꯃ ꯃꯅꯥꯎꯄꯥ ꯃꯌꯥꯝꯕ ꯑꯃ ꯃꯅꯥꯎꯄꯥ ꯑꯃ ꯂꯩꯌꯦꯕꯀꯣ
ꯑꯥ
ꯑ ꯑꯗꯨꯗꯨꯒ ꯑꯩꯈꯣꯏ ꯃꯥꯅ ꯍꯥꯏꯗꯤ ꯍꯥꯏꯗꯤ ꯑꯩꯈꯣꯏ ꯈꯨꯗꯩ ꯈꯨꯗꯩꯁꯦ
ꯑꯥ ꯑꯥ
ꯃꯣꯟꯖꯥ ꯐꯨꯔꯤꯀ ꯊꯤꯜꯂꯦꯕ ꯃꯣꯏ ꯌꯨꯊ ꯂꯕꯅꯤꯗ
ꯑ ꯑꯗꯨꯃꯥꯏꯅ ꯂꯣꯏ ꯊꯤꯟꯗꯣꯏꯅꯦ ꯁꯤꯁꯦ ꯑꯩꯈꯣꯏ ꯅꯤꯡꯅꯤꯉꯣꯜ ꯑꯣꯏꯕꯤꯁꯤꯡꯅ ꯃꯕꯨꯡ ꯃꯧꯄ꯭ꯋꯥꯗ ꯑꯃꯨꯛ ꯇꯝꯗꯣꯏꯕ ꯁꯤꯒꯤ ꯀꯩꯅꯣꯁꯤꯗꯅ ꯆꯩꯔꯥꯎꯕꯁꯤꯗꯅ ꯑꯗꯨꯃꯥꯏꯅ ꯆꯠꯅꯩꯌꯦ ꯌꯥꯝ ꯅꯨꯡꯁꯤꯕ ꯋꯥꯔꯤ ꯉꯥꯛꯇꯅꯤꯗ ꯑꯩꯈꯣꯏꯒꯤ ꯂꯩꯔꯝꯕꯅꯦ ꯁꯨꯝ
ꯑ ꯀꯣ ꯄꯊꯥꯔꯣꯗ ꯇꯧꯖꯔꯣ ꯑꯗꯨꯗꯤ ꯑꯩꯁꯨ ꯁꯣꯏꯛꯀꯥꯟꯗ ꯌꯨꯝꯒꯤ ꯊꯕꯛ ꯈꯤꯇꯪ ꯂꯣꯏꯁꯤꯟꯈꯤꯕ
ꯍ
ꯑꯣꯖ
ꯆꯃꯗꯝ